ꯎꯝ ꯀꯃꯥꯏꯅ ꯊꯣꯛ
ꯒꯋꯥꯟ ꯃꯥꯏ ꯈꯣꯟꯂꯌꯣ ꯍꯥꯏꯅ ꯂꯥꯛꯑꯦ
ꯆꯨꯝꯃꯦ ꯆꯨꯝꯃꯦ ꯑꯗꯨ ꯑꯣꯏꯔꯦ ꯑꯅꯧꯕꯁꯤꯡ ꯌꯥꯔꯦꯅ ꯒꯔꯨꯨꯞꯗ ꯑꯞꯗꯦꯠ
ꯍꯣꯏ ꯑꯞꯗꯦꯠ ꯇꯧꯈ꯭ꯔꯦ ꯎꯝ
ꯑ ꯍꯣꯏ ꯑꯃꯨꯛꯀꯥꯎ ꯑꯣꯏꯒꯦ ꯅꯨ ꯄꯤꯔꯁꯨ ꯍꯥꯏꯈꯤꯕꯅꯦ ꯃꯥꯁꯨ
ꯍꯣꯏ ꯍꯣꯏ ꯃꯥꯒꯤꯒꯦꯝ ꯕꯤꯂꯦꯖꯇ ꯂꯩꯈ꯭ꯔꯦꯅ ꯃꯡꯒꯣ ꯃꯨꯟꯕ ꯂꯩꯕ꯭ꯔꯥ ꯍꯪꯉꯨ
ꯎ ꯅꯣꯡꯃ ꯀꯣꯏꯕ ꯂꯥꯛꯑꯣ ꯍꯥꯏꯌꯦ ꯐ꯭ꯔꯤ ꯐ꯭ꯔꯤ ꯂꯥꯏꯔꯀꯥꯟꯗ
ꯍ ꯑꯣ ꯉꯁꯤꯗꯣ ꯅꯠ ꯂꯧꯕ ꯆꯠꯁꯤꯀꯣ ꯐꯥꯏꯚ ꯊꯥꯔꯇꯤꯗ ꯂꯧꯕ ꯂꯥꯛꯑꯣ ꯍꯥꯏꯕꯅꯦ ꯑꯩꯈꯣꯏ ꯒꯥꯔꯤ ꯂꯣꯗ ꯃꯥꯕꯁꯅꯅ ꯀꯥꯛꯀꯦ
ꯌꯥꯏ ꯌꯥꯏ
ꯍꯥꯎꯍꯦ ꯃꯣꯏꯗꯨꯅ ꯑꯗꯨꯗꯤ
ꯎꯝ ꯆꯥꯎꯔꯒꯀꯣ ꯉꯁꯤ ꯕꯣꯜ ꯍꯥꯏꯔꯗꯤ ꯐꯥꯒꯗꯕ ꯅꯣꯡꯃꯔꯤ ꯑꯩꯈꯣꯏ ꯑꯩꯈꯣꯏꯁꯨ ꯌꯦꯡꯃꯤꯟꯅꯁꯤ ꯁꯤꯗ
ꯍꯣꯏ ꯂꯥꯛꯑꯣ ꯁꯤ ꯅꯣꯔꯋꯦꯒ ꯏꯪꯂꯦꯟ ꯍꯣꯏ ꯆꯥꯕꯅꯦ ꯁꯤ ꯅꯣꯔꯋꯦꯒ ꯏꯪꯂꯦꯟ ꯅꯣꯔꯋꯦꯒ ꯐ꯭ꯔꯥꯟꯁꯒ ꯕꯗ ꯌꯦꯡꯃꯤ ꯌꯥꯔꯦ
ꯃꯤ ꯌꯥꯝꯅꯗꯤ ꯅꯨꯡꯉꯥꯏꯌꯦꯕ
ꯎꯝ ꯁꯤꯗꯗꯤ ꯑꯁ ꯌꯦꯡꯕꯒꯤ ꯅꯨꯡꯉꯥꯏꯕꯅꯦ ꯇꯤꯚꯤꯗ ꯑꯃꯛ ꯑꯣꯏꯕꯒꯤ ꯂꯥꯎꯕ ꯈꯣꯡꯕꯁꯨ ꯑꯗꯨꯝ
ꯑꯣ ꯃꯣꯏ ꯅꯣꯏ ꯇꯤꯚꯤꯒꯤꯗꯣ ꯌꯥꯝ ꯁꯦꯡꯕ꯭ꯔꯥ ꯑꯩꯈꯣꯏ ꯐꯣꯟꯒꯨꯝꯅ
ꯑꯗꯨꯝ ꯌꯦꯡꯕ ꯑꯗꯨꯝ ꯌꯦꯡꯕ ꯌꯥꯏ ꯍꯣꯏ
ꯍꯁꯇꯤꯗꯍ
ꯑ ꯑꯦꯁ ꯇꯤꯚꯤꯅꯦ ꯑ ꯑꯦꯁ ꯇꯤꯚꯤꯅꯦ ꯑꯗꯨ ꯁꯦꯡꯉꯦ ꯑꯩꯈꯣꯏꯗ ꯇꯨꯝ ꯌꯦꯕꯨꯩꯏꯌꯦꯦ
ꯑꯣ ꯑꯥꯏ ꯑꯦꯁ ꯇꯤꯚꯤ ꯍꯥꯏꯔꯁꯨ ꯃꯣꯏ ꯎꯝ ꯆꯦꯅꯦꯜꯗ ꯍꯩꯆ ꯗꯤꯒꯨꯝꯕꯗꯤ ꯈꯔ ꯇꯥꯡꯕꯅꯦꯕ
ꯍꯣꯏ ꯇꯥꯡꯕꯅ ꯑꯩꯆꯇꯤꯗꯤ ꯔꯤꯖꯜ ꯁꯦꯡꯕꯒꯤꯦꯀꯣ
ꯁꯤꯤ ꯑꯣꯏꯔꯔꯤ ꯍꯣꯏ ꯌꯦꯡꯕ ꯅꯨꯡꯉꯥꯏꯅꯤ
ꯑꯗꯨꯝ ꯌꯦꯡꯕ ꯌꯥꯏꯌꯦ
ꯎ ꯗꯦꯟꯇꯜꯗ ꯕꯣꯜ ꯌꯦꯡꯕꯗꯗꯤ ꯑꯁ ꯃꯣꯏꯒꯤꯗꯣ ꯍꯩꯆ ꯗꯤ ꯑꯣꯏꯗꯕ ꯃꯥꯜꯂꯦ ꯃꯣꯠ
ꯑꯁ ꯅꯣꯏꯒꯤꯗꯨꯗꯤ ꯅꯪꯒꯤ ꯏꯁꯇꯦꯇꯁ ꯎꯐꯝꯃꯣꯠꯅꯦ ꯑꯩꯈꯣꯏꯒꯤꯗꯤ꯫ ꯗꯤ ꯑꯗꯨꯝ ꯇꯧꯗꯦ꯫
ꯑ ꯃꯣꯠ ꯂꯩ ꯑꯗꯨꯒꯤ꯫
ꯃꯣꯠꯇꯦ ꯃꯣꯠꯇꯦ ꯅꯣꯔꯋꯦꯒ ꯐ꯭ꯔꯥꯟꯁꯀꯗ ꯌꯦꯡꯁꯦ꯫
ꯎꯝ꯫ ꯀꯦꯒꯨꯝꯕ ꯁꯦꯝꯔꯒ꯫ ꯀꯣꯃꯤꯛ꯫ ꯈꯔ ꯌꯦꯝꯔꯒ ꯌꯥꯝꯔꯒ꯫
ꯆꯥꯁꯤ ꯆꯥꯁꯤ꯫
ꯁꯤꯁꯨ ꯅꯨꯃꯤꯠ ꯆꯨꯞꯄ ꯑꯗꯨꯝ ꯃꯤ ꯇꯩ ꯂꯣꯟ ꯉꯥꯡꯒꯅꯤ ꯑꯩꯗꯤ꯫
ꯉꯥꯡꯒꯅꯤ ꯑꯩꯁꯨ ꯉꯍꯥꯛ ꯂꯩꯔꯒ ꯂꯥꯛꯀꯅꯤ ꯑꯗꯨꯒ ꯏꯚꯤꯅꯤꯡ ꯑꯗꯨꯋꯥꯏꯗ꯫
ꯑꯩ ꯀꯣꯜ ꯇꯧꯔꯛꯀꯦꯅ꯫ ꯃꯥꯉꯣꯟꯗ ꯀꯣꯜ ꯇꯧꯔꯒ ꯀꯣꯜꯁꯨ ꯄꯥꯏꯈꯠꯇꯦ ꯐꯖꯅ ꯇꯨꯝꯕ ꯑꯣꯏꯔꯝ
ꯇꯨꯝꯕ ꯑꯣꯏꯔꯝꯅꯤ ꯃꯣꯏ ꯅꯨꯄꯥꯁꯤꯡ ꯍꯧꯖꯤꯛ ꯍꯧꯒꯠꯄ ꯃꯇꯝ ꯅꯇꯦ꯫
ꯉꯔꯥꯡꯗꯣ ꯕꯣ ꯐꯖ ꯃꯟꯗꯅ ꯑꯣ ꯅꯠꯇꯦ ꯊꯤ ꯃꯟꯗꯅ꯫
ꯎꯝ꯫
ꯖꯦꯡꯗꯤ ꯅꯠ ꯇꯕ ꯆꯨꯟꯁꯥꯕ ꯕꯔꯤꯌꯝꯒꯤ ꯏꯟꯇꯔꯚꯤꯌꯨꯗ ꯌꯦꯡꯕ꯫
ꯗꯝꯔꯤꯂꯤꯕꯨꯔꯣ ꯑꯗꯣ ꯅꯨꯄꯥꯗꯣ꯫ ꯐꯖꯩꯌꯦ ꯍꯣꯏ ꯅꯍꯥꯟ ꯐꯖꯩꯌꯦ ꯃꯥꯒꯤ ꯕꯗꯤ ꯏꯁꯇ꯭ꯔꯛꯆꯔꯗꯨꯁꯨ ꯐꯖꯕꯅꯦ ꯁꯤ ꯅꯦꯀꯥꯂꯣꯟꯗ ꯑꯩ꯫
ꯃꯔꯒ ꯃꯔꯒꯗ ꯍꯣꯏ ꯎꯕꯅꯦ ꯑꯩ꯫ ꯗꯤ ꯃꯥꯗꯣ ꯎꯝ ꯔꯦꯛꯂꯣꯡ ꯃꯩꯔꯥ ꯈꯟꯕꯅꯦ꯫ ꯎꯝ ꯅꯍꯥꯟ ꯑꯩꯈꯣꯏ ꯃꯥꯒꯤ ꯃꯃꯥꯗꯣ ꯔꯦꯡ ꯔꯦꯛꯂꯣꯟꯒꯤ ꯃꯤ꯫ ꯑꯣꯏꯕ ꯃꯥꯜꯂꯦ꯫
ꯎꯝ ꯄꯨꯏꯃꯩꯅꯦ꯫
ꯔꯦꯛꯂꯣꯡꯒꯤ ꯀ꯭ꯂꯥꯕꯅꯦꯕ꯫
ꯎꯝ꯫ ꯃꯥ ꯕꯦꯡꯒ꯭ꯂꯣꯔ ꯕꯦꯡꯒ꯭ꯂꯣꯔ ꯕꯦꯡꯒ꯭ꯂꯣꯔꯗ ꯍꯣꯏ꯫ ꯍꯟꯗꯛꯅ ꯊꯣꯛꯄꯅꯦ ꯃꯥꯗꯣ ꯕꯦꯡꯒ꯭ꯂꯣꯔꯒꯤ ꯀ꯭ꯂꯥꯞꯇ ꯁꯥꯟꯅꯝꯅꯦ꯫ ꯑꯖꯤ ꯑꯥꯏꯖꯤꯒ ꯏꯟꯁꯇꯒ꯭ꯔꯥꯝꯒ ꯐꯦꯁꯕꯨꯛ꯫ ꯇ꯭ꯔꯦꯟ ꯇꯧꯕꯗꯨ ꯃꯥꯏ ꯀꯔꯤꯗ ꯑꯗꯨꯝ ꯗꯨꯝ ꯎꯌꯦꯕ꯫ ꯕꯦꯡꯒ꯭ꯂꯣꯔꯒꯤ ꯀ꯭ꯂꯕꯇ꯫ ꯁꯥꯅꯝꯅꯦ ꯕꯗꯤ ꯏꯁꯇ꯭ꯔꯛꯆꯔꯗꯣ ꯑꯥ ꯌꯥꯏ꯫
ꯃꯥ ꯑꯗꯨꯒꯤꯅꯦ ꯎ ꯃꯣꯗꯦꯜꯒꯤꯁꯨ ꯀꯔꯤꯔꯥ ꯏꯟꯇꯔꯚꯤꯌꯨꯔꯥ ꯂ ꯆꯠꯂꯦ ꯍꯥꯏꯕꯗꯨꯃ
ꯎꯝ ꯑꯩꯗꯤ ꯐꯨꯡ ꯌꯦꯡꯗ꯭ꯔꯦ
ꯆꯠꯂꯦ ꯍꯥꯏꯌꯦꯦ ꯑꯗꯨꯒꯤ ꯃꯥꯒꯤ ꯗ꯭ꯔꯦꯁ ꯇꯥꯎꯕ ꯤꯡꯗꯁꯨ ꯑꯗꯨꯝ ꯌꯥꯏ ꯗ
ꯈꯨꯟꯗ ꯂꯩꯔꯤꯕ꯭ꯔ ꯂꯩꯕ ꯃꯥꯂꯦ ꯖꯤꯛꯐꯥꯎ
ꯅꯤ ꯎꯝ ꯨꯥꯏ ꯔꯤꯐ꯭ꯔꯦꯁ ꯁꯣꯇ ꯎꯝ ꯃꯦꯅꯨꯗ ꯆꯥꯡꯔꯒꯀꯣ ꯔꯤꯐ꯭ꯔꯦꯁ ꯇꯧꯑꯣ ꯍꯥꯏꯌꯣ ꯑꯩ ꯁꯤꯃꯥꯏ ꯇꯗꯅꯦ ꯍꯧ
ꯍꯪꯗ꯭ꯔꯦ ꯑꯩꯈꯣꯏꯕꯨ ꯀꯃꯥꯏꯅ ꯇꯧꯁꯤ ꯍꯥꯏꯕ꯭ꯔꯥ ꯔꯝ꯭ꯔꯥꯏ ꯗꯣ ꯃꯥꯅ ꯆꯥꯕꯨꯡꯅ ꯀꯣ ꯆꯥꯕꯨꯡꯅ ꯆꯥꯛ ꯇꯤ ꯃꯨꯟꯕ ꯄꯨꯁꯦ ꯑꯗꯨꯒ ꯀꯔꯤꯔ
ꯑꯣ ꯑꯗꯨ ꯑꯩꯅꯀꯣ ꯖꯦꯡꯗ ꯉꯔꯥꯡ ꯍꯣꯏꯅꯤ ꯀꯣꯜ ꯇꯧꯔꯒ ꯎꯝ ꯆꯠꯁꯦꯔꯥ ꯃꯣꯏꯁꯨ ꯆꯠꯅꯤꯡꯕ ꯃꯥꯜꯂꯦ ꯂꯣꯛꯇꯥꯛꯒꯨꯝꯕ
ꯑꯣ
ꯆꯠꯃꯤꯟꯅꯕ ꯌꯥꯏꯅꯃ ꯒ꯭ꯔꯤ ꯂꯩꯕꯅꯤꯅ ꯑꯩꯈꯣꯏꯗꯤ ꯒ꯭ꯔꯤ ꯆꯥꯎꯕꯗꯤ ꯂꯩꯑꯦ ꯆꯠꯃꯤꯟꯅꯕ ꯌꯥꯏꯌꯦꯅ ꯃꯣꯏꯁꯨ ꯎꯝ ꯀꯔꯤꯔ ꯑꯗꯣ ꯃꯣꯏꯒꯤ
ꯒꯔꯤ ꯃꯆꯥ ꯑꯣ ꯑꯗꯨ ꯍꯣꯏ ꯃꯤ ꯌꯥꯝꯃꯗꯤ ꯂꯩꯕ ꯅꯨꯡꯉꯥꯏꯒꯅꯤ ꯑꯗꯨ ꯄ꯭ꯂꯥꯟ ꯇꯧꯁꯦ ꯍꯖꯡꯗꯁꯨ ꯍꯣꯏ ꯃꯤ ꯀꯌꯥ ꯂꯩꯕ꯭ꯔꯥ ꯍꯥꯏꯕꯗꯣ ꯑꯗꯨꯒ ꯀꯆꯥꯥꯕꯨꯡꯗꯗꯤ
ꯑꯅꯤ ꯑꯍꯨꯝꯒꯨꯝꯕ ꯆꯥꯗꯗꯤ ꯃꯣꯏꯒꯤ ꯐ꯭ꯔꯦꯟꯁꯤꯡꯗ ꯍꯣꯏ ꯂꯣꯏꯅ ꯈꯪꯅꯕ ꯃꯤꯈꯛ ꯇ ꯑꯣꯏꯕꯒꯤ ꯑꯗꯨꯝ ꯌꯥꯏꯌꯦ ꯖꯦꯟꯒꯤꯗꯤ
ꯍꯣꯏ ꯑꯗꯨꯅꯦ ꯃꯣꯏ ꯍꯣꯔꯦꯟ ꯈꯟꯅꯁꯦ ꯑꯩ ꯂꯥꯛꯄꯗ ꯆꯥꯛ ꯆꯥꯕ ꯂꯣꯏꯈꯤꯒꯦ ꯑꯩꯁꯨ ꯕꯖꯥꯔ ꯆꯠꯃꯤꯅꯅꯤꯡ ꯏꯃꯥꯥ ꯂꯥꯛꯀꯅꯤ ꯏꯃꯥꯗꯣ ꯎꯁꯣꯏ ꯄꯨꯔꯛꯑꯣ ꯍꯥꯏꯕꯅꯤ ꯄꯨꯔꯛꯄ꯭ꯔꯥ ꯄꯨꯔꯛꯇꯕ꯭ꯔꯥꯗꯤ ꯈꯪꯗꯦ꯫
ꯎꯝ꯫
ꯎꯁꯣꯏ ꯄꯨꯔꯛꯑꯣ ꯍꯥꯏꯈꯤꯕꯅꯦ ꯏꯃꯥ ꯉꯁꯤ ꯏꯝꯐꯥꯜ ꯂꯥꯛꯀꯅꯦꯕ꯫
ꯅꯍꯥꯟ ꯑꯩꯒꯤ ꯍꯣꯡ ꯀꯥꯡ
ꯍꯥꯞꯄꯗꯣ꯫
ꯑꯥ
ꯊꯥꯎ ꯑꯗꯨꯝ ꯃꯔꯛ ꯃꯔꯛꯇ ꯅꯥꯔꯦ ꯑꯩ꯫
ꯅꯪ ꯆꯦꯛꯀꯞ ꯇꯧꯋꯣ ꯅꯪꯅ ꯊꯌꯨꯔꯤꯌꯅꯤ ꯇꯦꯞ ꯂꯧꯕꯒꯤꯔꯥ ꯅꯤ ꯁꯨ ꯂꯧꯕꯒꯤꯔꯥ ꯑꯗꯨꯝ ꯇꯧꯕ ꯑꯣꯏ
ꯑꯗꯨꯝ ꯀꯔꯤ ꯍꯥꯏꯁꯤꯔꯥ ꯍꯣꯡꯕ ꯇꯥꯎꯕ ꯀꯥꯟꯁ ꯁꯤꯗ ꯑꯗꯨꯝ ꯌꯥꯗꯦꯕ ꯑꯗꯨꯝ ꯅꯥꯌꯦ꯫ ꯄꯣꯝꯗꯤ ꯄꯣꯝꯗꯔꯦ ꯍꯧꯖꯤꯛꯇꯤ꯫
ꯉꯁꯤ ꯋꯦꯗꯔ ꯅꯨꯡꯉꯥꯏꯒꯦ ꯍꯥꯏꯔꯒ ꯅꯨꯡꯁꯥ ꯑꯃꯨꯛ ꯊꯣꯛꯄ ꯍꯧꯔꯦ ꯁꯥꯎꯅꯤꯡꯉꯦ ꯁꯥꯔꯗꯤ ꯑꯩꯈꯣꯏꯗꯤ ꯂꯩꯕ ꯌꯥꯗꯦꯕ꯫ ꯑꯣ
ꯀꯔꯤ ꯏꯟꯁꯥꯡ ꯊꯣꯡꯕ꯭ꯔꯥ ꯅꯕꯥꯟꯅꯤꯗꯤ
ꯉꯔꯥꯡꯒꯤ ꯀꯟ ꯀꯣꯟ ꯆꯥꯒꯅꯤ ꯀꯂꯨꯅ ꯍꯧꯖꯤꯛ ꯁꯦꯝꯂ ꯂꯩꯌꯦ ꯃꯦꯠꯂꯒ꯫ ꯆꯥꯗꯔꯤꯌꯦ꯫
ꯀꯔꯤ ꯀꯔꯤ ꯀꯣꯡꯕ꯭ꯔꯥ
ꯍꯣꯏꯗꯤ ꯍꯧꯀꯠꯄ ꯌꯥꯝ ꯊꯦꯡꯅꯩ ꯉꯁꯤ ꯑ ꯉꯔꯥꯡꯗꯣ ꯇꯨꯝꯕꯗꯣ ꯄꯨꯡ ꯑꯅꯤ ꯍꯦꯜꯂꯦ ꯕꯣꯜꯗꯣ ꯌꯦꯡꯅꯤꯡꯗꯕ ꯑꯗꯨ
ꯑꯩꯗꯤ ꯄꯨꯡ ꯀꯌꯥ ꯇꯨꯝꯕ꯭ꯔꯥ ꯈꯪꯗꯦ꯫ ꯄꯨꯡ ꯉꯟꯅ ꯇꯨꯝꯃꯦ ꯃꯥꯁꯨ꯫ ꯀꯣꯜ ꯇꯧꯔꯤꯕ꯭ꯔꯥ꯫
ꯀꯔꯤꯕ꯫
ꯀꯣꯜ ꯇꯧꯔꯤꯕ꯭ꯔꯥ꯫
ꯀꯂꯨꯔꯥ ꯍꯣꯢ ꯇꯧꯔꯒ ꯂꯥꯔꯤ꯫ ꯗꯟ ꯗꯤꯌꯦꯅꯀ
ꯑꯦ ꯑꯗꯨꯟꯖꯤꯅꯁꯨ ꯄꯥꯏꯈ꯭ꯔꯦꯀꯣ
ꯎꯝ ꯀꯣꯜ ꯇꯥꯕ ꯌꯥꯏ ꯑꯩꯈꯣꯏꯁꯨ ꯃꯣꯏꯒꯤꯁꯨ ꯑꯗꯨꯝ ꯔꯤꯁꯤꯞ ꯇꯧꯕ ꯌꯥꯏꯗ ꯑꯩꯈꯣꯏꯗꯤ
ꯁꯤ ꯏꯚꯅꯤꯒꯤ ꯇꯥꯛꯁꯦ ꯉꯁꯤ ꯑꯌꯥꯝꯕꯗ ꯂꯣꯏꯁꯤꯜꯂꯣ ꯅꯪꯁꯨ ꯑꯩꯁꯨ ꯂꯣꯏꯁꯤꯟꯅꯤꯡꯉꯦ
ꯎꯝ ꯃꯤꯅꯤꯠ ꯑꯅꯤ ꯑꯍꯨꯝꯗ ꯂꯣꯏ ꯂꯣꯏꯁꯤ ꯅꯤꯉꯥꯏ ꯄ꯭ꯂꯥꯟ ꯇꯎꯕꯅꯦ ꯑꯩꯁꯨ
ꯎꯝ ꯋꯥꯏꯑꯦꯕ
ꯎꯝ
ꯃꯤ ꯈꯔꯒꯤ ꯒ꯭ꯔꯨꯨꯞꯇꯗꯤ ꯃꯣꯏꯗꯤ ꯁꯤ ꯇꯧꯁꯨ ꯇꯧꯅꯤꯡꯗꯕ ꯃꯣꯏꯅ ꯑꯗꯨꯝ ꯃꯣꯏ ꯈ ꯑꯗꯨꯝ ꯀꯣꯜ ꯇꯧꯅꯤꯡꯕ ꯇꯜꯂꯦ ꯑꯗꯨ ꯉꯁꯥꯏꯅ ꯄꯥꯞ ꯑꯃ ꯀꯣꯜ ꯇꯧꯁꯦ ꯌꯥꯝꯥꯟꯅ ꯇꯨꯝꯅꯤꯡ ꯃꯟꯕꯒꯤ ꯍꯥꯏꯗꯤ
ꯔꯤꯁꯤꯞ ꯇꯧꯕꯁꯨ ꯑꯗꯨꯝ ꯌꯥꯏꯌꯦꯗ ꯈꯣꯏꯏꯗꯤ
ꯎꯝ ꯌꯥ ꯎꯝ ꯀ ꯀꯦ ꯀꯨꯨꯝ꯭ꯔꯥ
ꯎꯁꯤꯗꯗꯤ ꯇꯧꯅꯤꯡꯗꯕ ꯁꯤ ꯂꯣꯏꯔꯒ ꯑꯗꯨꯝ ꯔꯤꯁꯤꯞꯇꯥ ꯂꯩ ꯇꯔꯦ ꯑꯦ ꯎ ꯆꯥꯛ ꯆꯥꯖꯕ꯭ꯔ ꯅꯣꯏ
ꯆꯥꯔꯦ ꯁꯕꯒꯤ ꯆꯥꯛ ꯆꯥꯕ ꯂꯣꯏꯔꯒ ꯋꯥꯁ ꯑꯕ ꯇꯩꯕ ꯂꯣꯏꯔꯒ ꯂꯥꯛꯀꯅꯤ
ꯀ꯭ꯂ꯭ꯂꯥꯏꯔ ꯀ ꯊꯌ ꯃꯥꯥꯏꯒꯨꯝꯕꯗ ꯁ ꯀꯣ ꯇꯧꯒꯦ ꯇꯨꯃꯤꯡ ꯀꯥꯡꯕꯨꯁꯨ ꯀꯣꯜ ꯇꯧꯁꯦꯔ ꯐꯪꯗꯦ ꯑꯔꯤꯁꯕꯨꯁꯨ ꯇꯧꯅꯤ ꯀꯕꯤꯎꯕꯨꯁꯨ ꯇꯥꯎꯅꯤ
ꯀꯕꯤꯌꯨꯗꯤ ꯑꯒꯁꯠ ꯂꯧꯅꯤꯉꯥꯏꯁꯨ ꯌꯥꯝ ꯐꯔꯦ
ꯎꯝ
ꯑꯉꯥꯡꯒ ꯀꯣ
ꯎꯝ ꯁꯤ ꯑꯦꯊꯥꯗꯁꯨ ꯍꯥꯏꯈꯤꯕꯅꯦ ꯃꯥꯗꯣ ꯑꯁꯤ ꯉꯥꯡꯕꯗꯣ ꯍꯥꯏꯇꯦꯅꯦ ꯑꯩꯗꯤ ꯍꯥꯏꯌꯦꯦ
ꯎꯝ ꯏꯁꯇꯥꯔꯅ ꯏꯁꯇꯥꯔꯅ ꯃꯩꯇꯩꯂꯣꯟ ꯍꯥꯏꯒꯅꯤꯅ ꯏꯁꯇꯥꯔ ꯗꯤ ꯁꯤꯗ ꯑꯦꯂꯚꯦꯟ ꯇꯨꯋꯜꯞ ꯇꯝꯃꯤꯅ ꯑꯩꯈꯣꯏꯗꯤ ꯇꯝꯅꯤꯅ
ꯀꯃꯥꯏ ꯀ ꯝ ꯅꯍꯥꯟꯒ ꯏꯅꯥꯗꯒꯤꯗꯤ ꯍꯦꯟꯅ ꯍꯥꯏꯒꯅꯤꯗ ꯈꯪꯉꯦ ꯗꯩꯅꯥ ꯕꯨꯤ ꯒꯦꯝ ꯊꯥ
ꯑꯗꯨꯅ ꯑꯁꯤꯁꯨ ꯂꯥꯏꯔꯒ ꯑꯃꯨꯛ ꯑꯦꯂꯚꯦꯟ ꯇꯨꯋꯦꯜꯞ ꯍꯣꯁꯇꯦꯜꯗ ꯂꯩꯃꯤꯟꯅꯅꯦ ꯃꯇꯥꯏ ꯁꯦꯡꯉ ꯄꯨꯝꯅ ꯀꯔꯤ ꯈꯪꯂꯣꯏꯗꯕꯅ ꯈꯪꯕꯅꯦ ꯃꯥ ꯈꯪꯉꯦ
ꯀꯅꯥꯕꯣ ꯀꯅꯥ ꯑ ꯅꯠꯇꯦ ꯅꯠꯇꯦ ꯑꯩꯈꯣꯏ ꯏꯪꯀꯜꯒꯤ ꯅꯨꯄꯤꯕꯨ ꯍꯥꯏꯕꯅꯤꯗ ꯎꯝ ꯑꯩꯈꯣꯏꯁꯨ ꯃꯩꯇꯩꯂꯣꯟꯣꯟ ꯍꯥꯏꯇꯦ ꯍꯥꯏꯁꯨ ꯑꯁ ꯅꯥꯗꯒꯤ
ꯑꯁ ꯗꯥꯏꯅꯥꯗꯤ ꯌꯥꯗ꯭ꯔꯦ ꯑꯩꯗꯤ ꯀꯣꯜ ꯇꯧꯅꯤꯡꯗ ꯁꯦꯝꯦꯡꯕ
ꯃꯇꯝ ꯀꯨꯏꯅ ꯆꯪꯕꯒꯨꯝ ꯇꯧꯅꯤ ꯑꯩꯈꯣꯏ ꯍꯣꯏ ꯑꯩꯈꯣꯏꯅ ꯑꯗꯨꯝ ꯀꯣꯏ ꯏꯁꯥꯅ ꯍꯥꯡꯕꯒꯤ ꯑꯅꯥꯎꯕ ꯇꯣꯄꯤꯛ ꯄꯨꯔꯛꯇꯦ ꯕꯃꯥꯗ ꯑꯗꯨꯒꯤ
ꯑꯩꯗꯤ ꯑꯗꯨꯒꯤꯗ ꯍꯥꯏꯕꯅꯤ ꯉꯔꯥꯡ ꯃꯥ ꯎꯕꯗ
ꯍꯣꯏ ꯃꯥꯁꯨ ꯍꯥꯏꯌꯦꯦ ꯎꯗꯤ ꯑꯩꯕꯨ ꯀꯝ ꯇꯧꯅꯤꯡꯗꯦ ꯍꯥꯏꯌꯦꯅ
ꯎ ꯎ
ꯎꯝ
ꯍꯣꯏ ꯏꯊꯗ ꯉꯥꯡꯅ ꯂꯩꯔꯨꯗꯤ ꯌꯥꯔꯣꯏꯕ ꯃꯥꯥꯡꯁꯨ
ꯑꯏꯕꯗꯣ
ꯗ ꯉꯥ ꯅꯨꯡ ꯀꯥꯏꯄꯣꯏꯅꯨ ꯍꯥꯏꯥꯏꯕ꯭ꯔꯦꯠ
ꯑꯣ ꯃꯥꯕꯨꯁꯨ ꯀꯣꯜ ꯇꯥꯕ ꯌꯥꯏꯀꯣ ꯑꯦ ꯃꯥꯒꯤ ꯅꯝꯕꯔ ꯂꯩꯥꯏꯈ꯭ꯔꯦ ꯑꯃꯨꯛ
ꯎꯝ ꯎꯝ